ꯅꯝꯗꯅ ꯑꯣꯏꯕ
ꯃꯥꯡꯗꯣꯏꯔꯕ ꯑꯗꯨ ꯆꯪꯉꯣ
ꯅꯉꯣꯟꯗꯗꯤ ꯀꯩꯅꯣ ꯇꯧꯔꯦ ꯑꯩꯒꯤ ꯋꯥꯅꯦ ꯑꯩ ꯇꯥꯛꯁ ꯇꯧꯒꯦ ꯇꯧꯕꯗꯣ ꯇꯥꯛꯁꯇꯣ ꯃꯥꯡꯉꯦ ꯍꯥꯏꯕ ꯋꯥꯅꯤ
ꯑꯩ ꯇꯥꯛꯁ ꯊꯣꯛꯂꯛꯇ꯭ꯔꯤ ꯇꯥꯛꯁ ꯇꯧꯒꯦ ꯇꯧꯕꯅꯦ
ꯅꯪꯗꯤ ꯇꯥꯛꯁ ꯇꯧꯕꯗ ꯊꯣꯛꯂꯛꯈꯤꯔꯣꯏ ꯅꯪꯗꯤ ꯅꯪ ꯔꯤꯁꯤꯞ ꯇꯧꯕꯣꯏꯇꯪꯅꯦ ꯅꯪ ꯀꯩꯅꯣ ꯇꯧꯕꯗꯣ ꯌꯥꯝꯃꯤꯒ ꯇꯧꯕꯗꯣ ꯀꯌꯥ ꯀꯌꯥ ꯆꯪꯉꯛꯀꯦꯖꯦ ꯅꯪ ꯆꯪꯉꯛꯑꯝꯒꯤꯔꯣꯏ ꯑꯗꯨꯗꯤ
ꯆꯪꯉꯛꯇ꯭ꯔꯤꯗ ꯑꯃꯨꯛꯇꯪ ꯑꯃꯨꯛꯀꯤ ꯇꯧꯒ꯭ꯔꯦ ꯎꯝ
ꯃꯉꯥꯔꯛꯀꯨꯝꯕ ꯁꯨꯔꯒ ꯌꯥꯔꯛꯀꯅꯤ ꯁꯤꯒ ꯑꯅꯤꯔꯛ ꯁꯨꯗꯣꯏ ꯑꯣꯏꯔꯝꯒꯅꯤ ꯅꯪ
ꯑꯅꯤꯔꯛ ꯁꯤꯒ ꯑꯅꯤꯔꯛ ꯁꯨꯗꯣꯏꯅꯦ ꯅꯪ ꯀꯌꯥꯇꯥ ꯉꯥꯏꯔꯒꯦ
ꯑꯩꯗꯤ ꯇꯥꯛꯁ ꯑꯩꯗꯤ ꯀꯩꯅꯣꯅꯦ ꯑꯩꯅ ꯀꯣ ꯌꯥꯝ ꯃꯤ ꯑꯗꯨꯃꯥꯏꯅ ꯂꯩ ꯅꯠꯇꯦ ꯑꯗꯨ ꯍꯥꯏꯔꯒ ꯅꯪ ꯆꯤꯡ ꯀꯥꯕ ꯀꯃꯥꯏ ꯆꯤꯡ ꯀꯥꯕ ꯀꯔꯝ ꯀꯥꯏ ꯀꯥꯗꯅꯣ
ꯆꯤꯡ ꯀꯥꯕꯁꯦ ꯑꯩꯁꯦ ꯌꯥꯏꯑꯕꯀꯣ ꯋꯥꯥꯏꯅꯁꯇꯦ ꯂꯣꯏꯔ ꯀꯥꯁꯦꯕ ꯋꯥꯥꯏꯅꯁꯇꯦ ꯐꯧꯗꯤ ꯑꯩ
ꯋꯥꯦꯟꯁꯗꯦꯁꯦ ꯍꯧꯖꯤꯛ ꯍꯧꯖꯤꯛ ꯂꯥꯛꯏꯁꯦꯔꯥꯥꯡ ꯗ‌ꯦꯠ ꯀꯌꯥꯐꯧꯅꯦ ꯗꯦꯠ ꯀꯌꯥꯐꯧ ꯂꯩꯗꯧꯕ ꯅꯒꯤꯁ‌ꯦ
ꯑꯩ ꯁꯤꯛꯁꯇ ꯑꯃ ꯂꯩꯔꯦ ꯁꯚꯦꯟꯗ ꯑꯩꯠꯇꯔ ꯑꯃ ꯂꯩꯕꯅꯤ ꯀꯥꯎꯔꯦ
ꯑꯗꯨꯅ ꯂꯣꯏꯗꯣꯏꯔꯕ
ꯑꯗꯨꯅꯥ ꯂꫭꯏꯗꫭꯏꯅꯤ
ꯑꫭ ꯑꯩ ꯀꯩꯅꯣꯗꯨꯁꯨ ꯉꯥꯟꯕꯗꯨꯁꯨ ꯃꯥ ꯗꯦꯠ ꯇ꯭ꯋꯦꯟꯇꯤ ꯇ꯭ꯋꯦꯟꯇꯤ ꯋꯥꯟ ꯑꯗꯥꯏ ꯑꯗꯨ ꯃꯥꯅ ꯍꯥꯏꯕꯅꯦꯕ ꯅꯪ ꯅ‌ꯦꯠ ꯋꯥꯥꯛ ꯅꯨꯡꯉꯥꯏꯇ‌ꯦ
ꯅꯨꯡꯉꯥꯏꯇꯕ꯭ꯔꯥ ꯑꯩꯗꯤ ꯀꯩꯅꯣꯅ‌ꯦ ꯑꯗꯨꯅ‌ꯦ ꯍꯧꯖꯤꯛ ꯅꯨꯡꯉꯥꯏꯔꯥ ꯅꯨꯡꯉꯥꯏꯇꯔ ꯈꯪꯗ‌ꯦ ꯑꯃꯨꯛ ꯈꯪꯆꯞ ꯆꯞꯄꯦ
ꯆꯞꯄꯦ ꯅꯠꯇ‌ꯦ ꯎꯝ ꯆꯞꯄꯦ ꯆꯞꯄꯦ ꯑꯃꯇ ꯉꯥꯡꯉꫭ
ꯌꯥꯕ꯭ꯔꯣ ꯌꯥꯕ꯭ꯔꯣ ꯇꯥꯔꯕꯣ
ꯐ
ꯀꯩ ꯀꯩꯝ ꯇꯧꯗ꯭ꯔꯣ
ꯉꯥꯡꯉꯣꯅꯦ ꯉꯥꯡꯉꯣꯅꯦ ꯅꯪ ꯑꯍꯥꯟꯕꯩꯗꯣ ꯌꯥꯔꯝꯃꯤꯗ
ꯁꯤꯗꯤ ꯌꯥꯗꯕ꯭ꯔꯣ
ꯌꯥꯔꯦ ꯀꯩꯅꯣꯅ ꯑ ꯎꯝ ꯀꯩꯅꫭꯅ ꯑꯥ ꯌꯥꯃꯤꯅ ꯀꯩꯅꯣ ꯇꯧꯗꯦ ꯍꯥꯌꯕꯅꯦ ꯃꯣꯏ ꯃꯅꯤꯡꯗꯩ ꯉꯥꯅꯨ ꯉꯥꯅꯨ ꯀꯩꯅꯣ ꯇꯧꯁꯦꯅꯍꯥꯏ ꯉꯥꯅꯨ ꯌꯣꯜꯂꯦ ꯍꯥꯏꯕ꯭ꯔꯥ
ꯎꯝ ꯀꯦꯖꯤꯗ ꯀꯦꯖꯤꯗ ꯀꯌꯥ
ꯀꯦꯖꯤꯗ ꯅꯠꯇꯦ ꯈꯪꯗꯦ ꯉꯥꯅꯨ ꯑꯃꯣꯝꯗꯤ ꯑꯣꯏꯗꯣꯏꯅꯦꯕ ꯃꯄꯨꯝꯗꯨꯗ ꯆꯍꯨꯝ ꯀꯌꯥꯅꯣꯃ ꯑꯗꯨꯒꯤ ꯍꯥꯏꯌꯦ ꯑꯗꯨꯗ ꯑꯩꯅ ꯑꯗꯨꯗꯤ ꯄꯤꯛꯎꯝꯗꯨꯕꯨꯗꯤ ꯃꯥꯟꯕ ꯑꯗꯨꯗ ꯑꯣꯏꯔꯁꯨ
ꯄꯤꯝꯅꯤ ꯑꯗꯨꯗꯤ ꯆꯍꯨꯝ ꯒꯗꯨꯗꯤ
ꯁꯗꯨꯗꯤꯗꯤ ꯑꯃꯗꯗꯤ ꯌꯥꯝꯗ꯭ꯔꯕꯁꯨ ꯑꯗꯨꯝ ꯆꯥꯝꯃꯉꯥꯗꯤ ꯑꯗꯨꯝ ꯍꯥꯏꯗꯅ
ꯎꯝ ꯀꯩꯅꯣ ꯑꯃꯨꯛꯝꯅ ꯍꯣꯡꯕꯗꯤ ꯍꯣꯡꯉꯦ ꯍꯣꯡꯁꯨ ꯍꯣꯡꯉꯤꯗꯅ ꯃꯣꯏꯗꯤ ꯃꯍꯥꯎꯁꯨ ꯌꯥꯎꯗꯦ
ꯎꯝ ꯀꯨꯒꯕꯒꯦ ꯑꯗꯣ ꯌꯦꯡꯉꯁꯤ ꯄꯨꯂꯞ ꯑꯗꯨꯗ ꯇꯛ ꯇꯧꯔꯒ ꯌꯥꯝꯃꯤꯅ ꯅꯍꯥꯟꯒꯤ ꯆꯤꯡ ꯅꯥꯍꯥꯟꯃꯨꯛꯀꯤ ꯆꯤꯡꯗꯣ ꯀꯥꯎꯁꯦꯌꯦ ꯑꯗꯨ ꯃꯍꯨꯠꯇ ꯑꯩꯅ ꯑꯇꯣꯞꯄ ꯀꯥꯕꯅ ꯐꯩꯌꯦꯕ
ꯅꯥꯍꯟꯃꯨꯛꯀꯤ ꯆꯤꯡ ꯍꯥꯏꯗꯤ
ꯀꯜ ꯀꯔꯤ ꯀꯔꯤ ꯀꯥꯟꯇꯦ ꯀꯩ ꯍꯥꯏꯕ ꯀꯔꯤ ꯀꯥꯟ ꯇꯧꯕ ꯑꯩꯈꯣꯏꯅ ꯀꯣꯟꯅ ꯀꯥꯔꯨꯕꯗꯣ ꯀꯨꯝꯊꯔꯛꯄꯗ ꯃꯤꯅꯤꯠ ꯇꯔꯥ ꯐꯥꯗꯕꯗꯣ
ꯑꯣ ꯑꯗꯨ ꯑꯗꯨ ꯅꯠꯇꯕ ꯀꯥꯖ‌ꯦ ꯍꯥꯏꯔꫭ
ꯎꯝ ꯑꯗꯨꯅ ꯑꯗꯨ ꯀꯥꯁꯦ ꯍꯥꯏꯕ ꯉꯥꯟꯕꯅ
ꯎꯝ ꯑꯗꯨꯗꯤ ꯂꯝꯕꯤꯗꯣ ꯑꯩꯁꯨ ꯀꯥꯅꯤꯡꯉꯤꯀꯣ ꯐꯖꯅ ꯂꯝ ꯃꯇꯣꯟ ꯌꯧꯔꯖꯨꯅ ꯃꯐꯝ ꯖꯒꯥꯗ ꯈꯔ ꯌꯧꯔꯨꯗꯕꯅ ꯀꯗꯤ ꯀꯥꯅꯤꯡꯉꯤ ꯑꯗꯨꯏꯁꯨ ꯑꯇꯞꯄ ꯀꯥꯕꯅꯥ ꯐꯩꯗꯥ
ꯑꯊꯣꯛꯄ ꯀꯥꯗꫭꯏ ꯆꯤꯡꯁꯦ ꯀꯔꯝꯕ ꯀꯥꯗꯣꯏꯅꯣ
ꯀꯅꯤꯉꯥꯏꯗꯤ ꯂꯩꯥꯏꯇꯦ ꯈꯜꯂꫭ
ꯆꯤꯡꯁꯤ ꯀꯔꯝꯕ ꯀꯥꯗꫭꯏꯅꯣ ꯈꯪꯗ‌ꯦ
ꯆꯤꯡꯁ‌ꯦ ꯀꯥꯅꯤꯡꯉꯥꯏꯇꯦ ꯑꯗꯨꯁꯨ ꯌꯥꯏꯦ ꯑꯗꯨꯗꯤ ꯆꯤꯡ ꯖꯒꯥꯁꯨ ꯏꯁꯤꯡ ꯂꯩꯩꯁꯨ ꯂꯩꯗꯅ
ꯍꯣꯏ ꯆꯠꯄꯕꯨꯗꯤ ꯌꯥꯅꯤ ꯑꯗꯨ ꯑꯇꯣꯞꯄ ꯃꯐꯝꯗꯁꯨ ꯔꯥꯝꯂꯩ ꯀꯣꯄꯥꯛꯀ ꯑꯗꯨꯗꯁꯨ ꯆꯠꯄꯕꯨꯗꯤ ꯌꯥꯏ ꯑꯗꯨꯏꯁꯨ ꯇꯜꯂꯦꯕ ꯂꯝꯗꯨꯂꯞꯄꯅꯤꯅ
ꯑ ꯊꯥꯎ ꯒꯔꯤ ꯊꯥꯎꯖꯨ ꯀꯩꯅꯅꯦ
ꯑꯁ ꯉꯁꯤ ꯃꯣꯏ ꯉꯁꯤ ꯑꯥꯔꯖꯦꯟꯇꯤꯅꯥꯒꯤ ꯄꯤꯗꯅ ꯃꯥꯏꯃ
ꯐꯖꯩꯉꯣ ꯑꯣꯏꯕ ꯄꯨꯡ ꯑꯁ ꯄꯨꯡ ꯃꯤꯍꯨꯟ ꯃꯤꯍꯨꯟ ꯌꯥꯎꯗꯦ ꯑꯩ ꯃꯤꯍꯨꯟꯁꯨ ꯌꯥꯎꯗ꯭ꯔꯦꯀꯣ ꯑꯍꯥꯟꯕ ꯃꯇꯝ ꯃꯇꯝ ꯌꯥꯎꯔꯤꯉꯩꯗꯗꯤ ꯈꯔ ꯐꯔꯝꯃꯦ ꯈꯪꯕ꯭ꯔꯥ ꯑꯁ ꯌ
ꯏꯛ ꯍꯥꯢꯗꯤ ꯏꯀꯋꯂꯥꯏꯖꯔ ꯍꯥꯏꯗꯤ ꯏꯀ꯭ꯋꯦꯜ ꯑꯣꯏꯔꯛꯄꯗꯣ ꯑꯍꯥꯟꯕꯧ ꯋꯥꯟ ꯖꯤꯔꯣ ꯂꯩꯔꯝꯃ ꯋꯥꯟ ꯋꯥꯟ ꯂꯩꯔꯦ ꯑꯗꯒꯤ ꯇꯨ ꯋꯥꯟ ꯂꯩꯔꯝꯃꯒ ꯑꯃꯨꯛ ꯇꯨ ꯇꯨ ꯂꯩꯔꯛꯄꯩ ꯁꯤꯟꯗꯣ ꯑꯗꯨ
ꯃꯣꯏ ꯈꯨꯋꯟꯗꯣꯛꯇꯣ ꯐꯖꯗꯦꯀꯣ ꯐꯖꯩꯀꯣ ꯑꯗꯨ
ꯗꯗꯤ ꯉꯁꯤ ꯃꯟꯗꯦꯗ ꯅꯨꯡꯉꯥꯏꯗꯣꯏꯅꯦ
ꯅꯨꯡꯉꯥꯏ
ꯃꯟꯗꯦ ꯏꯁꯄꯦꯟꯒ ꯄꯣꯇꯨꯒꯟꯒ
ꯅꯣꯔꯋꯦꯒ ꯕ꯭ꯔꯥꯖꯤꯜꯒ ꯁꯥꯟꯅꯕꯗꯣ ꯑꯗꯨꯗꯣ ꯑꯩ ꯑꯦꯛꯖꯥꯝ ꯂꯩꯌꯦꯕꯀꯣ ꯑꯦꯛꯖꯥꯝ ꯂꯩꯔꯁꯨ ꯑꯌꯨꯛ ꯉꯟꯇꯥ ꯌꯦꯡꯅꯤꯕ ꯑꯗꯨꯗꯤ
ꯅꯣꯔꯋꯦꯒ ꯄꯨꯡꯒꯥꯌꯥꯗ ꯂꯩꯒꯦ ꯑꯩꯗꯤ ꯀꯥꯎꯕꯨ ꯀꯥꯎꯔꯦ ꯑꯍꯤꯡꯒꯤ
ꯑꯌꯨꯛꯒꯤꯅꯦ ꯃꯈꯥꯏ
ꯑꯍꯤꯡꯒꯤ ꯑꯃ ꯃꯈꯥꯏ ꯑꯩ ꯉꯔꯥꯡꯗꯩ ꯋꯥꯀꯤꯡ ꯈ ꯈꯛ ꯆꯦꯟꯍꯧꯔꯦ ꯑꯁ ꯉ ꯇꯥꯠꯀꯦ ꯇꯧꯗꯅꯉꯣ ꯑꯩ
ꯐꯅꯥꯝ ꯅꯣꯏꯈꯠ ꯂꯩꯔꯝꯃ ꯅꯪ ꯉꯁꯥꯏꯕꯨ ꯁꯌꯥꯝꯁꯨꯟꯗꯔꯅ ꯃꯣꯃꯣ ꯆꯥꯔꯨꯁꯤꯒ ꯌꯥꯝ ꯄꯜꯂꯝꯗꯥꯏꯅꯦ
ꯄꯩꯁꯥꯒ ꯂꯩꯇꯦꯗ ꯍꯧꯖꯤꯛꯀꯥꯟ
ꯁꯥ ꯂꯩꯇꯦ ꯄꯤꯒꯤꯟꯕꯥ ꯀꯅꯥ ꯀꯒꯔꯒꯦ ꯀꯅꯥꯒ ꯀꯣꯂꯣꯝꯕꯤꯌꯥꯒ ꯀꯣꯂꯣꯝꯕꯤꯌꯥ ꯀꯔꯝꯗꯧ ꯃꯥꯜꯂꯦ
ꯀꯣꯂꯝꯕꯤꯌꯥ ꯀꯥꯒꯔꯝꯃꯅꯤ
ꯉꯁꯥꯏ ꯑꯩꯟ ꯆꯥꯉꯩꯗ
ꯀꯣꯂꯝꯕꯤꯌꯥ ꯋ ꯍꯧꯕꯒ ꯋꯥꯟ ꯆꯟꯒ꯭ꯔꯝꯅꯦꯕ ꯍꯧꯕꯒ ꯆꯟꯒ꯭ꯔꯝꯅꯦ ꯑꯩꯖꯨ ꯌꯦꯡꯉꯝꯕꯗꯨꯗꯩ ꯎꯝ ꯀꯣꯂꯝꯕꯤꯌꯥꯅ ꯊꯣꯡꯒꯅꯤꯗ ꯍꯥꯏꯗꯤ ꯀꯣꯂꯝꯕꯤꯌꯥꯅ ꯑꯗꯨꯝ ꯀꯥꯅꯤ ꯈꯪꯉꯦꯕ
ꯀꯥꯅꯤꯕ
ꯀꯣꯂꯝꯕꯤꯌꯥ ꯍꯩꯕꯅꯦꯕ ꯑꯗꯣ
ꯍꯩꯌꯦ
ꯑꯩ ꯑꯗꯨ ꯍꯥꯏꯒ ꯏ ꯐꯨꯠꯕꯣꯜꯒꯤ ꯎꯝ ꯆ ꯑꯗꯨ ꯃꯦꯟꯗꯦꯁꯇꯣ ꯂꯩꯒꯦ ꯇꯧꯕꯅꯦ ꯎꯝ ꯇ ꯂꯩꯔꯨꯒꯦ ꯇꯧꯕꯅꯦ ꯄꯩꯁꯥ ꯍꯥꯥ
ꯀꯅꯥꯅꯣ ꯌꯦꯡꯒꯣꯏ
ꯐꯨꯠꯕꯣꯜ ꯍꯥꯕ ꯏ ꯐꯨꯠꯕꯣꯜ ꯐꯨꯠꯕꯣꯜꯒꯤ
ꯎꯝ
ꯅꯅꯣꯃꯦꯟꯗꯦꯁ ꯀꯩꯅꯣ ꯄꯣꯔꯇꯨꯒꯜꯒꯤꯗꯣ ꯑ ꯑꯗꯨꯗꯣ ꯑꯝꯇ ꯂꯩꯒꯦ ꯇꯧꯕꯅꯦ
ꯅꯪ ꯀꯌꯥꯝ ꯌꯧꯔꯤ ꯒꯥꯏꯌꯧꯒꯦ
ꯏ ꯐꯨꯠꯕꯣꯜ ꯂꯣ ꯏ ꯏꯁ꯭ꯄꯣꯠꯂꯣ ꯑꯩ ꯏ ꯐꯨꯠꯕꯣꯜ ꯅꯠꯇꯦ ꯑꯩ ꯁꯣꯏꯕꯅꯦ ꯏ ꯏ ꯏꯁ꯭ꯄꯣꯔꯠ ꯍꯥꯌꯕ ꯑꯩꯗꯨꯅ
ꯑꯣ
ꯏ ꯐꯨꯠꯕꯣꯜ ꯅꯠꯇꯦ ꯑꯩꯗꯣ
ꯎꯝ ꯉꯍꯥꯡ ꯅꯪ ꯋꯥꯔꯤ ꯁꯥꯟꯅꯔꯝꯃꯤꯅ ꯑꯅꯤꯁꯀꯥ
ꯎꯝ
ꯑꯩꯖꯨ ꯇꯩꯗ ꯋꯥꯛꯀꯤꯡ ꯊꯣꯛꯂ ꯊꯣꯛꯂꯛꯄꯅꯦ ꯒꯦꯝ ꯁꯥꯟꯅꯖꯦꯅ ꯆꯪꯕ ꯍꯥꯏꯐꯦꯠ ꯆꯪ ꯁꯥꯟꯅꯅꯤꯡꯗꯦꯕ ꯉꯔꯥꯡ ꯅꯍꯥꯟꯗꯤ ꯆꯥꯛ ꯀ ꯆꯥꯗ꯭ꯔꯤ ꯑꯗꯩꯗꯤ ꯀꯣꯛ ꯆꯤꯛꯂꯤ ꯆꯤꯛꯂꯤ ꯇꯧ ꯂꯩꯔꯤꯅꯦꯕ ꯎꯝ
ꯑꯌꯨꯛ ꯀꯩꯅꯣ ꯇꯧꯔꯅꯤ ꯍꯧꯖꯤꯛ ꯄꯨꯡꯁꯦ ꯑꯗꯨꯝ ꯕꯥꯔꯣ ꯇꯥꯔꯦꯗꯅ ꯑꯩ ꯍꯧꯖꯤꯛ ꯕꯔꯣ ꯇꯥꯔꯦ ꯉꯥꯏꯍꯥꯛ ꯂꯩꯕꯒ ꯄꯨꯡ ꯑꯃ ꯑꯋꯥꯏꯗ ꯇꯨꯝꯃꯅꯤ ꯑꯗꯨꯗꯨꯒ ꯅꯨꯃꯤꯗꯥꯡ ꯋꯥꯏꯔꯝꯗ ꯁꯨꯝ ꯑꯁ ꯉꯔꯥꯡ ꯋꯥꯛꯀꯤꯡ ꯑꯍꯥꯟꯕ ꯆꯦꯜꯂꯨꯕꯗ ꯑꯁ ꯀꯥꯏꯗꯩ ꯐꯥꯏꯒꯟꯁꯦ ꯃꯁꯜꯁꯦ ꯀꯨꯏꯅ ꯔꯦꯁꯇ ꯂꯩꯔꯨꯔꯒ ꯆꯦꯟꯕꯩꯀꯣ ꯑꯣꯠꯆꯕꯤꯝ ꯇꯧꯋꯦꯕ
ꯑꯣ ꯊꯀꯆꯧꯗꯤ ꯇꯧꯗ꯭ꯔꯦ ꯑꯗꯨꯒ
ꯐꯥꯏꯒꯟꯁꯦ ꯃꯥꯔꯦꯡ ꯐꯥꯏꯒꯟꯁꯦ ꯑꯩꯗꯤ ꯌꯥꯗꯦꯕ ꯑꯩ ꯈꯪꯉꯦꯕ ꯑꯗꯨꯝ ꯃꯣꯏ ꯀꯨꯏꯅ ꯆꯦꯜꯂꯨꯗ꯭ꯔꯒ ꯑꯃꯨꯛꯇ ꯆꯦꯟꯕꯁꯦ ꯍꯧꯔꯛꯄꯩ ꯅꯣꯡ ꯅꯤꯅꯤꯃꯨꯛꯇꯤ ꯐꯒꯠꯁꯦ ꯃꯔꯦꯡ ꯃꯔꯦꯡ ꯆꯠꯂꯗꯤꯤ ꯍꯥꯒꯠꯆꯕꯤꯅꯦꯕ ꯍꯥꯒꯖꯕꯁꯦ ꯍꯥꯏꯗꯤ ꯆꯦꯟ ꯆꯦꯟꯕ ꯉꯝꯗꯦꯕ ꯑꯗꯨ ꯍꯥꯒꯠꯆꯕꯗꯨꯅ
ꯎꯝ
ꯆꯦꯟ ꯆꯦꯟꯅꯕ ꯍꯣꯠꯂꯒꯔꯥꯡ ꯌꯥꯝꯗꯦ ꯀꯤꯂꯣꯃꯤꯇꯔ ꯑꯅꯤꯃꯨꯛꯇꯪ ꯆꯦꯜꯂ ꯑꯗꯨꯝ ꯍꯜꯂꯦ ꯑꯩ ꯋꯥꯟꯋꯤꯛ ꯋꯥꯟꯋꯤꯛꯒꯨꯝꯕꯗꯤ ꯍꯞꯇꯥꯃꯨꯛ ꯆꯥꯡꯗꯤ ꯑꯗꯨꯝ ꯆꯥꯡ ꯑꯝꯗ ꯀꯩꯅꯣꯗ ꯑꯩ ꯉꯁꯤꯗꯤ ꯈꯪꯗꯦ ꯉꯝꯕ꯭ꯔꯦ ꯀꯩꯅꯣ ꯑꯩꯈꯣꯏ ꯁꯤꯕꯤꯤꯖꯣꯝꯗꯗꯒꯤꯅ ꯅꯣꯏ ꯁꯣꯝꯒꯤ ꯀꯩꯅꯣ ꯇꯌꯦꯜ ꯈꯣꯡꯕꯥꯜꯗꯤ ꯌꯥꯝꯅ ꯄꯥꯝꯅꯕꯗꯣ
ꯎꯝ
ꯑꯗꯨꯐꯧ ꯆꯦꯟꯕꯒꯤꯦ ꯉꯁꯤꯗꯤ
ꯅꯨꯡꯉꯥꯏ ꯑꯗꯨꯝꯕ ꯂꯝꯕꯤꯗꯨ ꯑꯗꯨꯝ ꯅꯨꯡꯉꯥꯏꯕꯅꯦ ꯅꯨꯡꯉꯥꯏꯇ꯭ꯔꯣ ꯁꯣꯝꯒꯤ ꯇꯨꯔꯦꯟ ꯃꯄꯥꯟꯒꯤꯗ
ꯂꯝꯕꯤꯁꯨ ꯅꯨꯡꯉꯥꯏ ꯑꯗꯨꯗꯨꯒ ꯑꯗꯨ ꯂꯝꯁꯥꯡ ꯂꯝꯕꯤꯁꯨ ꯅꯨꯡꯉꯥꯏ
ꯎꯝ ꯂꯝꯁꯥꯡꯕꯤꯗꯤ ꯑꯗꯨꯝ ꯅꯨꯡꯉꯥꯏꯕꯅꯦ ꯃꯣꯏꯗꯤ ꯒꯥꯔꯤ ꯆꯠꯂꯁꯨꯀꯣ
ꯏꯔꯣꯏ ꯁꯦꯝꯕꯗꯨꯗꯩꯅ ꯅꯨꯡꯉꯥꯏꯖꯦ ꯏꯔꯣꯏ ꯁꯦꯝꯕꯗꯨꯗꯒꯤ ꯂꯝꯁꯥꯡ ꯂꯣ ꯆꯠꯈꯤꯕꯗꯣꯏ ꯗꯩꯗꯤ ꯅꯨꯡꯉꯥꯏ ꯑꯗꯨ ꯅꯠꯇꯕꯤꯗ ꯁꯁꯣꯝ ꯎꯔꯤꯄꯣꯛ ꯂꯣꯝꯗꯩ ꯂꯥꯛꯄꯗꯤ ꯅꯨꯡꯉꯥꯏꯇꯦ
ꯅꯨꯡꯉꯥꯏꯇꯦ ꯅꯨꯡꯉꯥꯏꯇꯦ ꯑꯗꯨꯝ ꯅꯨꯡꯉꯥꯏꯇꯃꯦ ꯂꯝꯁꯥꯡ ꯂꯣꯝꯒꯤ ꯂꯣꯏꯁꯦꯝꯕ ꯂꯣꯝꯒꯤ ꯂꯝꯕꯤꯗꯣ ꯃꯣꯏ ꯂꯝꯕꯤꯁꯨ ꯊꯥꯔꯦ ꯑꯗꯨꯒꯃꯤ ꯒꯥꯔꯤ ꯆꯦꯜꯂꯦ ꯍꯥꯏꯕ ꯋꯥꯅꯤ ꯈꯪꯕ꯭ꯔꯥ ꯑꯗꯨ ꯅꯨꯡꯁꯤꯠꯀ ꯎꯏ ꯔꯤ ꯑꯗꯨꯝ ꯁꯤꯦꯠꯄꯅꯦꯕ
ꯂꯝꯕꯤꯁꯨ ꯆꯥꯎꯕꯅꯤꯅꯀꯣ ꯑꯗꯨꯋꯥꯔꯗ ꯅꯪꯒ ꯅꯪꯒ ꯁꯥꯡꯉꯕꯗꯤ ꯀꯔ ꯀꯥꯟꯗ ꯆꯦꯟꯗꯣꯏꯕꯝꯃꯣ
ꯑꯁ ꯈꯪꯗꯦ ꯃꯥꯁꯦ ꯃꯈꯣꯡ ꯅꯥꯏꯌꯦ ꯇꯧꯒꯤꯕꯅꯦ ꯑꯩꯁꯨ
ꯃꯥ ꯈꯣꯡ ꯈꯣꯡꯎꯞ ꯂꯩꯔꯦ ꯍꯥꯏꯗꯥꯅꯦ ꯃꯥ
ꯩꯔꯃꯦ
ꯀꯌꯥ ꯄꯤ ꯂꯩꯅꯣ ꯍꯥꯏꯖꯦ
ꯅꯍꯥꯟꯒꯤꯗꯣ ꯆꯧꯉꯥ ꯍꯥꯏꯕ꯭ꯔꯥ ꯆꯥꯝꯃꯔꯤ ꯌꯥꯡꯈꯩ ꯁꯃꯥꯏ ꯑꯗꯨꯃꯥꯏꯅ ꯍꯥꯏꯕꯅꯦ ꯆꯥꯃꯉꯥꯌꯥꯡꯈꯩ ꯍꯥꯏꯕ꯭ꯔꯥ ꯆꯥꯇ꯭ꯔꯨꯛꯌꯥꯡꯈꯩ ꯍꯥꯏꯕ꯭ꯔꯥ ꯑꯗꯨꯃꯥꯏꯅ ꯍꯥꯏꯈꯤꯕꯅꯦ
ꯈꯣꯡꯉꯨꯞꯇꯨ ꯉꯃꯥꯏ ꯇꯧꯒꯦꯖꯦ
ꯈꯣꯉꯨꯞꯇꯣ ꯑꯩꯁꯨ ꯐꯖꯅ ꯃꯨꯟꯅꯕꯨꯗꯤ ꯌꯦꯉꯛꯇ꯭ꯔꯦ꯫ ꯑꯥ ꯃꯥꯗ ꯃꯤꯌꯦ ꯂꯩꯒꯅꯦꯕ
ꯈꯣꯡꯎꯞꯇꯣ ꯀꯃꯥꯏ ꯇꯧꯒꯦ ꯍꯥꯏꯕ
ꯎ ꯀꯨꯝ ꯀꯥꯏꯅꯗꯧꯒꯦ ꯍꯥꯏꯗꯤ ꯃꯆꯨꯗ ꯑꯗꯨꯝ ꯦꯠ ꯉꯥꯏꯍꯥꯛ ꯁꯨꯝ ꯆꯦꯟꯅꯕꯗꯤ ꯑꯗꯨꯝ ꯌꯥꯅꯤ ꯌꯥꯝ ꯐꯕ ꯅꯠꯇꯦ
ꯑꯣ ꯑꯣ ꯀꯥꯏ ꯀꯥꯏꯗ ꯂꯩꯔꯤꯅꯣ ꯍꯧꯖꯤꯦ ꯁꯟꯗ ꯃꯥꯔꯀꯦꯠꯇꯩꯔ ꯀꯩꯅꯣ
ꯅꯠꯇꯦ ꯅꯠꯇꯦ ꯑꯦ ꯑꯦꯝ ꯌꯨꯕ ꯛꯇꯣꯏ ꯑꯦꯝ ꯌꯨꯕ ꯅꯥꯦ ꯑꯃ ꯂꯩꯕꯗꯣ
ꯀꯥꯟꯆꯤꯄꯨꯔꯣꯝꯅ ꯀꯥꯟꯆꯤꯄꯨꯔꯣꯝꯗ ꯅꯗꯤꯅ ꯊꯪꯅ ꯊꯪꯉꯦ ꯍꯥꯏꯗꯤꯅ ꯊꯟꯊꯅ ꯌꯥꯝ ꯂꯩꯕ ꯆꯠꯂꯂꯝꯃꯤꯅ
ꯅꯠꯇꯦ ꯃꯥ ꯂꯩꯔꯤꯕ꯭ꯔ ꯃꯅꯥꯎꯄꯥꯒ ꯈ ꯆꯥꯝꯃꯉꯥꯒꯤ ꯑꯅꯤ ꯇꯧ ꯍꯥꯏꯕ꯭ꯔꯥ ꯆꯥꯇ꯭ꯔꯨꯛꯀꯤ ꯑꯅꯤ ꯇꯧ ꯍꯥꯏꯕ ꯑꯗꯨꯃꯥꯏꯅ ꯇꯧꯔꯒ ꯆꯠꯄꯅꯦꯕ ꯑꯗ ꯄꯣꯠꯇꯣ ꯌꯥꯎꯔꯝꯗ꯭ꯔꯕ ꯑꯗꯨ ꯑꯗꯨꯗꯤ ꯂꯩꯁꯜꯂꯛꯄꯅꯦ
ꯑꯩꯖꯨ ꯀꯩꯅꯣ ꯇꯧꯗꯣꯏꯅꯤ ꯑꯩꯖꯨ ꯑ ꯗꯦꯠ ꯀꯩꯅꯣ ꯑꯩꯖꯨ ꯗꯦꯠ ꯅꯥꯏꯟꯗ ꯑꯩ ꯑꯈꯣꯏ ꯁꯥꯏ ꯉꯔꯥꯡ ꯆꯪꯒꯔꯦ
ꯎꯝ
ꯉꯔꯥꯡ ꯃꯥ ꯑꯩ ꯅꯍꯥꯟꯒꯩ ꯑꯩꯅ ꯀꯩꯅꯣ ꯇꯧꯕꯅꯦꯕ ꯑꯩꯅ ꯂꯥꯛꯀꯦ ꯍꯥꯏꯕꯅꯦꯕ ꯕꯣꯔꯗꯤꯡꯗ ꯅꯪ ꯀꯩꯅꯣꯝ ꯂꯩꯔꯗꯤ ꯑꯗꯨꯝ ꯍꯥꯏꯔꯛꯑꯣ ꯑꯩ ꯗꯨꯝ ꯂꯥꯛꯀꯦ ꯍꯥꯏꯕ ꯃꯥ ꯂꯥꯛꯀꯅꯨ ꯂꯥꯛꯀꯅꯣꯅ ꯍꯥꯏꯔꯝꯕꯅꯦꯕ ꯑꯗ ꯉꯔꯥꯡꯗꯤ ꯀꯩꯗꯧꯔꯕꯅꯣ ꯈꯪꯗꯦ ꯍꯣꯢ ꯗꯦꯠ ꯅꯥꯏꯟꯗ ꯂꯥꯛꯑꯣꯌꯦ ꯃꯅꯥꯎꯄꯥꯏ ꯕꯥꯔꯠꯗꯦꯅꯤ ꯇꯥꯏ ꯍꯥꯏꯗꯣ ꯍꯥꯏꯕꯅꯦꯕ ꯑꯩꯉꯣꯟꯗ ꯀꯩꯅꯣꯝꯃ ꯂꯩꯔꯛꯑꯣ ꯍꯥꯏꯗꯣꯏ ꯑꯣꯏꯔꯝꯒꯅꯦꯕ
ꯃꯤꯁ ꯃꯤꯁ ꯇꯧꯖꯗꯅ ꯇꯧꯔꯤꯅꯤ ꯀꯩꯅꯣ ꯃꯤ ꯃꯤꯠ ꯃꯤꯁ ꯇꯧꯖꯕꯩꯅꯤ ꯀꯩꯅꯣ
ꯍꯣꯏ ꯏꯁ ꯀꯥꯏꯗꯩ ꯑꯗꯨꯗꯤ ꯇꯧꯔ ꯑꯣ ꯑꯥ ꯑꯩꯅꯖꯨ ꯇꯧꯋꯤ ꯃꯥꯅꯖꯨ ꯇꯧꯔꯝꯅꯤ ꯍꯣꯏ ꯈꯪꯗꯦꯀꯣ ꯑꯗꯨꯗꯤ ꯍꯦ ꯍꯦ ꯍꯦ
ꯎꯝ ꯢꯁ ꯢꯁ ꯢꯁ
ꯀꯥꯏꯗꯩ ꯅꯠꯇꯦ ꯀꯩꯁꯨ ꯑꯗꯨꯗꯤ ꯀꯩ ꯑꯦ ꯑꯗꯣ ꯍꯥꯏꯔꯒ ꯀꯩꯅꯣ ꯑꯦꯁꯇꯔꯒꯤ ꯋꯥꯆꯦꯞꯀꯤ ꯗꯤꯕꯤꯗꯨꯅ ꯀꯩꯅꯣ
ꯈꯪꯗ꯭ꯔꯦꯗ
ꯅ ꯅꯪꯒ ꯀꯩꯅꯣꯒ ꯊꯥꯕꯜ ꯆꯣꯡꯕꯩ ꯗꯤꯄꯤꯗꯨꯅꯦ ꯂꯩꯍꯧꯋꯤꯗꯣ
ꯎꯝ ꯂꯩꯍꯧꯕꯅꯦ ꯑꯩꯖꯨ ꯑꯩ ꯀꯩꯏꯝ ꯍꯥꯏꯗ꯭ꯔꯦ ꯑꯩꯖꯨ ꯉꯁꯥꯏ ꯕ꯭ꯂꯣꯛ ꯍꯥꯡꯉꯛꯑꯣ ꯍꯥꯏꯔ ꯋꯥꯔꯤ ꯉꯍꯥꯛ ꯁꯥꯟꯅꯔꯝꯕꯅꯦ ꯀꯩꯀꯩꯩꯅꯣ ꯌꯥꯝ ꯍꯥꯏꯔꯝꯕꯅꯦ ꯐꯣꯟ ꯄꯥꯏꯗ꯭ꯔꯦ ꯑꯗꯨ ꯇꯧꯒ꯭ꯔꯦ ꯀꯥꯏꯅꯒ ꯍꯥꯏꯔꯝꯕꯅꯦ
ꯑꯣ ꯃꯥꯅ ꯍꯥꯏꯔꯛꯏꯔꯥꯕ
ꯎꯝ
ꯑꯁ
ꯑꯅꯤꯁꯇ ꯎꯝ ꯃꯦꯁꯦꯁ ꯊꯥꯔꯛꯑꯒ ꯂꯧꯁꯤꯟꯕ ꯉꯝꯗꯕ ꯑꯩ ꯌꯥꯝ ꯌꯦꯠꯅꯤꯡꯗ꯭ꯔꯕ ꯇꯜꯂꯕ
ꯑꯗꯨꯒ ꯀꯩꯅꯣꯕ ꯃꯥꯅ ꯃꯣꯅꯤ ꯎꯝ ꯀꯩ ꯍꯥꯏꯕ ꯑꯦꯝꯅ ꯍꯧꯕ ꯑꯃꯗꯨꯅ ꯉꯁꯥꯏ ꯅꯪꯅ ꯉꯁꯥꯏ ꯒꯦꯝ ꯁꯥꯟꯅꯔꯤꯀꯥꯟꯗ ꯇꯧꯒ꯭ꯔꯤꯗꯨꯅ ꯀꯅꯥ
ꯑꯗꯨꯗꯤ ꯑꯃꯅꯤ ꯑꯇꯣꯞꯄ
ꯎꯝ ꯍꯤ ꯍꯤ
ꯏꯃꯥꯟꯅꯕꯤꯅꯤꯍꯦ ꯏꯃꯥꯅꯕꯤꯅꯤ
ꯅꯃꯥꯟꯅꯕꯤꯗꯩ ꯀꯩꯅꯣ ꯇꯥꯒꯤꯗꯣꯏꯔꯥꯕ ꯅꯃꯥꯟꯅꯕꯤꯗꯩ ꯀꯩꯅꯣꯗꯩ ꯀꯩꯅꯣ ꯃꯨꯛ ꯇꯥꯒꯤꯗꯣꯏꯔꯥꯕ
ꯑꯩ ꯁꯨꯃꯥꯏ ꯍꯥꯏ ꯑꯩꯗꯤ ꯑꯗꯨꯝ ꯍꯥꯏꯕꯅꯦꯍꯦ ꯅꯪ ꯑ ꯑꯩꯖꯦ ꯅꯃꯥꯟꯅꯕꯅꯦ ꯍꯥꯏꯅ ꯈꯟꯒꯅꯨ ꯁꯤꯅꯤ ꯅꯕꯥꯥꯟꯅꯕꯅꯤ ꯍꯥꯏꯔ ꯂꯧꯒꯅꯨ ꯁꯤꯅꯤ ꯑꯩꯅ ꯑꯃꯨꯛ ꯍꯥꯏꯔꯤꯁꯦ ꯑꯩꯖꯧ ꯂꯧꯗꯦ ꯑꯩ ꯅꯪ ꯏꯃꯥꯟꯅꯕꯤꯅꯦ ꯍꯥꯏꯅ ꯂꯧꯗꯦ ꯑꯩꯖꯨ ꯍꯥꯏ
ꯑꯗꯨ ꯃꯥ ꯀꯩ ꯍꯥꯏꯔꯛꯑꯦ
ꯀꯦꯏꯝ ꯍꯥꯏꯗꯦ ꯏꯁ ꯏꯁꯤ ꯎꯝ ꯑꯧ ꯑꯧ ꯌꯦ ꯎꯝ
ꯑꯗꯨꯝ ꯌꯥꯕ꯭ꯔꯣ ꯌꯦꯡꯕ
ꯈꯪꯅꯔꯛꯄ ꯈꯪꯅꯔꯛꯄ ꯂꯩꯇꯦꯌꯦ
ꯑ
ꯑꯩꯩ ꯅꯨꯡꯁꯤꯅꯒꯗꯕ ꯃꯤꯒꯤ ꯑꯉꯥꯡ ꯃꯤ ꯑꯗꯨꯏ ꯀꯣꯛꯇꯨ ꯆꯦꯟꯗꯦꯕ
ꯎꯝ
ꯋꯥꯈꯜ ꯑꯝꯗ ꯂꯩꯔꯦ ꯃꯥꯖꯦ ꯌꯥꯝꯅ ꯅꯨꯄꯤ ꯅꯨꯄꯥꯈꯩꯁꯦ ꯌꯥꯝꯅ ꯆꯤꯟ ꯌꯥꯝ ꯊꯤꯕ ꯊꯥꯖꯕ ꯌꯥꯗꯕ ꯀꯣ ꯁꯨꯃꯥꯏꯅꯅ ꯎ ꯂꯩꯔꯦꯕ ꯃꯥꯖꯦ
ꯎꯝ ꯍꯣꯏ ꯅꯪꯅ ꯅꯪꯅ ꯀꯩꯅꯣꯖꯨ ꯇꯧ ꯅꯪꯅ ꯊꯃꯣꯏꯖꯨ ꯁꯦꯡꯉꯨꯗꯕꯅꯤꯅ ꯑꯗꯨꯏꯅꯤ
ꯆꯠꯂꯣꯍꯦ ꯑꯩ ꯊꯝꯃꯣꯏ ꯁꯦꯡꯗꯦ ꯍꯥꯏꯅꯦ ꯍꯣꯏ ꯁꯤꯡꯉꯝꯃꯣꯏ ꯑꯩꯖꯨ ꯊꯝꯃꯣꯏꯕꯨꯗꯤ ꯏꯁ ꯀꯦꯏꯝ ꯀꯥꯏꯗꯦ ꯍꯥꯏꯌꯦ ꯁꯦꯡꯗꯦ ꯑꯗꯨꯝ ꯍꯥꯏꯖꯒꯦ ꯑꯗꯣꯏꯁꯨ
ꯀꯔ ꯀꯔꯥꯡ ꯏꯔꯨꯝ ꯁꯜꯂ ꯀꯥꯟꯗ ꯉꯔꯥꯡ ꯏꯔꯨꯝ ꯁꯜꯂ ꯀꯥꯟꯗ ꯁꯦꯝꯗꯅ ꯃꯈꯥꯗ ꯇꯤꯟ ꯇꯤꯟꯒꯤ ꯅꯨꯄꯤꯅꯤ ꯈꯛ ꯌꯥꯎꯋꯦ ꯑꯩ ꯑꯗꯨꯗꯤ ꯌꯥꯎꯗꯦꯔꯥ ꯀ ꯑꯩꯅ ꯐꯔꯦꯟ ꯔꯤꯀꯋꯦꯁ ꯇꯛ ꯆꯪꯉꯥ ꯐꯔꯦꯟ ꯔꯤꯀꯋꯦꯁ ꯊꯥꯖꯤꯟꯕꯅꯤꯗ ꯑꯗꯨꯒ ꯑꯩꯅ ꯋꯥꯆꯝꯇꯥ ꯑꯩꯅꯣ ꯈꯪꯗꯦ ꯐ꯭ꯔꯦꯟ ꯔꯤꯀ꯭ꯋꯦꯁ ꯑꯦꯛꯁꯦꯞ ꯇꯧꯕ ꯇꯧꯗꯕ꯭ꯔꯣ ꯑꯗꯨꯗꯤ ꯑꯩꯁꯨ ꯒ꯭ꯌꯥꯟ ꯇ ꯇꯗꯦ ꯁꯨꯝ ꯕꯤꯠꯇ ꯋꯥꯊꯤ ꯇꯧꯕꯅꯤꯗ ꯑꯗꯨꯒ ꯑꯩꯅ ꯁꯌꯥꯝꯗ ꯑꯩꯅ ꯐꯔꯦꯟ
ꯑꯦ ꯖꯤꯗꯣ ꯃꯤ ꯑꯍꯩꯕ ꯌꯥꯝ ꯌꯥꯎꯔꯝꯃꯦ
ꯑꯁ ꯀꯩꯅꯣꯅꯤꯗ ꯀꯥꯏꯗꯒꯤ ꯑꯗꯨꯝ ꯂꯨꯝꯕ ꯀꯥꯡꯕꯨꯅꯤꯗ꯫
ꯍꯣꯏ ꯂꯨꯝꯃꯒꯁꯨ ꯁꯥꯟꯅꯩꯌꯦ ꯑꯗꯨ ꯑꯣꯏꯁꯨꯀꯣ
ꯂꯥꯏꯐꯁꯨ ꯑꯗꯨꯝ ꯌꯦꯡꯕ ꯀꯥꯡꯕꯨꯅꯦꯕ ꯂꯥꯏ ꯂꯥꯏꯅ ꯈꯪꯉꯦꯕ
ꯎꯝ ꯃꯥꯅꯦ ꯂꯥꯛꯏꯅ ꯁꯥꯟꯅꯕ ꯍꯧꯕ ꯌꯥꯝ ꯌꯥꯎꯌꯦ ꯑꯗꯨ ꯃꯣꯏꯗꯨ ꯐꯣꯟ ꯑꯐ ꯑꯐꯕ ꯄꯥꯏꯁꯤꯜꯂꯒꯀꯣ ꯂꯨꯝꯃꯒ ꯔꯨꯝꯒꯤ ꯔꯨꯝꯒꯤ ꯂꯩꯗꯅ ꯏꯁꯄ꯭ꯔꯤꯡꯒ ꯀꯥꯞꯄ ꯀꯥꯟꯗ ꯂꯨꯝꯃꯒ ꯒꯦꯝ ꯍꯣꯜ ꯇꯧꯔꯒ ꯁꯥꯟꯅꯕꯗꯣ
ꯑ
ꯑꯗꯨꯑꯒꯟ ꯃꯅꯦꯕ ꯅ ꯃꯅꯦ